ꯁꯁ
ꯁꯔꯦ ꯁꯔꯦ
ꯎ ꯑꯩꯈꯣꯏꯅꯤ ꯉꯥꯡꯅꯔꯤꯁꯦ ꯂꯣꯏ ꯇꯥꯟꯅꯔ ꯐꯣꯟ ꯑꯃꯁꯝꯨ ꯇꯧꯔꯤꯌꯦ ꯀꯔꯤ ꯌꯦꯟꯁꯥꯡ ꯆꯥꯔꯒꯦ
ꯎꯇꯄꯤ ꯊꯣꯡꯉꯦ
ꯑꯥ ꯑꯥ ꯑꯇꯣꯞꯄ ꯑꯃꯗꯤ ꯀꯩꯝ ꯌꯥꯎꯗ꯭ꯔꯕꯣ꯫
ꯇꯟꯒ꯭ꯥꯔꯕ ꯑꯅꯤꯅ ꯊꯣꯡꯉꯝꯃꯦ ꯃꯣꯔꯣꯛꯐꯨ ꯃꯦꯠꯂꯝꯗꯦ ꯋꯥ ꯂꯣꯏꯔꯦ꯫
ꯅꯅꯥꯎ ꯅꯨꯄꯤ ꯑꯅꯤꯗꯨꯔꯣ꯫
ꯍꯣꯏ ꯍꯣꯏ ꯍꯣꯏ꯫
ꯃꯔꯨꯗꯨ ꯀꯣꯛꯎ ꯌꯥꯗ꯭ꯔꯣ꯫
ꯑꯩ ꯄꯥꯏ ꯌꯥꯗꯕ꯫
ꯑꯩ ꯑꯩꯁꯤ ꯑꯩꯁꯨ ꯄꯥꯏ ꯌꯥꯗꯝꯅꯦ ꯑꯩꯈꯣꯏ ꯖꯨ ꯏꯅꯥꯎꯄꯤꯅ ꯊꯣꯡꯉꯦꯗꯨ ꯀꯥꯡꯁꯣꯏ ꯑꯃꯒ ꯌꯦꯝꯕꯨꯝ
ꯎ ꯃꯣꯏꯒ ꯂꯩꯃꯤꯟꯅꯔꯗꯤ ꯀꯪꯗꯅ ꯁꯤꯅꯤ꯫
ꯍꯝ꯫ ꯑꯈꯣꯏꯁꯨ ꯑꯩꯈꯣꯏꯅꯦ ꯍꯣꯏꯒꯤ ꯃꯣꯏꯒꯤꯗꯣ ꯃꯧꯗꯣ ꯖꯥꯛ ꯍꯦꯟꯖꯥꯡꯗ ꯑꯩꯒ ꯊꯨꯝꯃꯣꯔꯣꯛ ꯆꯥꯅꯗꯦ ꯍꯤ꯫
ꯎꯝ ꯆꯥ ꯌꯥꯗꯕ
ꯃꯣꯏ ꯈꯔ ꯊꯨꯝ ꯃꯣꯔꯣꯛ ꯀꯟꯕ ꯑꯩꯅ ꯊꯣꯡꯉꯒꯅ ꯑꯃꯨꯛ ꯃꯣꯏ ꯏꯃꯨꯡꯒꯤ ꯆꯥꯕ ꯌꯥꯗꯕ꯫ ꯇꯧꯔꯤꯁꯦ ꯑꯩꯅ ꯈꯔ ꯆꯝꯕ꯫ ꯑꯗ ꯑꯅꯥꯕꯒꯤꯗꯤ ꯑꯃꯨꯛ ꯐꯕ ꯑꯩꯅ ꯊꯣꯡꯕꯗꯨꯅ꯫
ꯎꯝ꯫
ꯊꯨꯝꯗꯣ ꯅꯣꯡꯃꯗ ꯒ꯭ꯔꯥꯝ ꯃꯉꯥꯒꯤ ꯆꯥꯡꯗꯪ ꯆꯥꯎ ꯍꯥꯏꯕꯅꯦꯕ꯫
ꯎꯝ꯫
ꯑꯗꯣ ꯑꯉꯥꯡꯈꯩ ꯌꯥꯎꯕꯅꯤꯅ ꯑꯉꯥꯡꯒꯩꯅ ꯑꯃꯨꯛ ꯊꯨꯝ ꯃꯔꯣꯛꯇꯣ ꯆꯥꯅꯤꯡꯉꯤꯕ꯫ ꯅꯣꯛꯅꯤꯡꯈ꯭ꯔꯕꯖꯥꯠꯅꯤꯗ꯫ ꯇꯧꯔꯤꯕ ꯂꯤꯂꯥ ꯃꯌꯥꯝꯁꯦ꯫
ꯑꯗꯨꯗꯤ ꯅꯣꯏꯒꯤ ꯑꯅꯥꯕꯒꯤꯗꯣ ꯊꯨꯝꯗꯣ ꯍꯥꯟꯅ ꯈꯤꯠ ꯇꯪ ꯊꯥꯑꯒ ꯂꯧꯗꯔꯣ ꯃꯥꯒꯤ ꯑꯗꯨꯒ ꯑꯃꯨꯛ ꯅꯣꯏꯒꯤꯗꯣ ꯑꯃꯨꯛ ꯊꯥꯛꯆꯜꯂꯣ꯫
ꯑꯩꯅ ꯊꯣꯡꯕꯗꯨꯗꯤ ꯆꯞ ꯆꯥꯔꯤꯅꯤꯅꯦ ꯑꯅꯥꯕꯁꯨ ꯀꯩꯖꯨ꯫
ꯎꯝ ꯑꯅꯥꯕ ꯂꯩꯗꯤ ꯑꯗꯨꯃꯥꯏꯅ ꯇꯧꯗ ꯌꯥꯔꯣ ꯑꯩꯈꯣꯏꯁꯨ ꯅꯍꯋꯥꯏ ꯑꯃꯥꯏꯅ ꯇꯧꯋꯦ꯫ ꯑꯩꯈꯣꯏꯒꯤꯖꯨ ꯂꯤꯚꯔ ꯁꯤꯔꯣꯁꯤꯁ ꯅꯥꯕ ꯑꯃ ꯂꯩꯗꯅ ꯑꯗꯨꯗꯨꯒꯤꯗ
ꯉꯥꯗ ꯀꯩꯗꯒꯤ ꯊꯥꯛꯏꯕ ꯑꯝꯇꯑꯣꯏꯕ ꯑꯗꯒꯤ ꯃꯍꯤꯖꯨ ꯑꯁ ꯃꯍꯤꯁꯨ ꯆꯔꯥꯡ ꯆꯔꯥꯡ ꯇꯧꯋꯤ ꯃꯣꯏꯒꯤ ꯃꯍꯤ ꯌꯥꯝ ꯆꯥꯕ꯫ ꯑꯩꯅꯗꯤ ꯌꯥꯝ ꯍꯩꯅꯖꯗ꯭ꯔꯕ꯫
ꯑꯝ ꯑꯩꯁꯨ ꯃꯍꯤ ꯆꯔꯥꯡ ꯆꯔꯥꯡꯁꯦ ꯀꯌꯥ ꯀꯩꯗꯧꯗꯦ꯫ ꯍꯩꯅꯕ ꯑꯣꯏꯗꯦꯕ꯫
ꯃꯣꯏꯅꯗꯤ ꯃꯍꯤ ꯌꯥꯝ ꯄꯥꯝꯕ ꯑꯉꯥꯡ ꯅꯨꯄꯥꯝꯆꯥ ꯑꯅꯤꯗꯣ꯫
ꯎꯝ꯫
ꯑꯍꯝ꯫ ꯐꯃꯨꯡ ꯂꯣꯏꯁꯤꯜꯂꯤꯔꯣ ꯀꯩꯅꯣ ꯅꯪꯗꯨꯕꯣ꯫
ꯐꯕꯨꯡ ꯂꯣꯏꯁꯜꯂꯤꯅꯤ꯫ ꯐꯤꯕꯝ ꯑꯃ ꯇꯧꯔꯦꯅ
ꯍꯧ ꯁꯤ ꯂꯥꯛꯑꯣ ꯂꯥꯛꯑꯣꯅ ꯐꯣꯟ ꯌꯥꯝ ꯇꯧꯔꯛꯑꯕꯅꯤ ꯑꯩꯅ ꯆꯠꯄꯤꯗꯕꯅꯦ ꯀꯩꯅꯣꯗ ꯂꯥꯛꯑꯣꯌꯦ ꯃꯦꯖꯤꯛꯇ ꯂꯥꯛꯑꯣꯒꯥꯏ ꯇꯧꯔꯛꯑꯦ
ꯏꯁ
ꯑꯩꯅꯥ ꯃꯦꯖꯤꯛꯇ ꯂꯥꯛꯑꯣ ꯈꯦꯋꯥꯗꯒꯤ ꯑꯃꯨꯛ ꯂꯧꯕ ꯂꯥꯛꯀꯦꯌꯦ
ꯎꯝ
ꯑꯩꯅꯥ ꯇꯜꯂꯕ꯫
ꯆꯠꯂꯨꯅꯨ ꯂꯧ ꯂꯥꯛꯑꯣꯌꯣ ꯂꯥꯛꯑꯟꯅꯤꯡꯉꯗꯤ꯫
ꯍꯦ ꯍꯦ ꯍꯦ꯫ ꯃꯣꯏ ꯍꯧꯖꯤꯛ ꯃꯣꯏ ꯍꯨꯖꯤꯛ ꯀꯥꯡ ꯃꯅꯨꯡꯒꯤ ꯃꯔꯣꯏꯖꯨ ꯈ꯭ꯔ ꯈ꯭ꯔ ꯂꯦꯟꯅꯤꯡꯕ ꯃꯣꯏꯅ ꯇꯣꯢꯖꯦ꯫ ꯌꯨꯝꯗ ꯃꯤꯖꯨ ꯂꯩꯇꯕ ꯑꯗꯩ ꯃꯔꯣꯏꯗꯨꯁꯨ ꯅꯍꯥꯟꯖꯨ ꯐꯩꯗꯣꯝ ꯑꯃ ꯄꯠꯂꯒ ꯂꯪꯊꯣꯛꯈ꯭ꯔꯕꯅꯦꯕ ꯉꯡꯁꯪ ꯉꯥꯡꯉꯒ꯫
ꯎꯝ꯫
ꯑꯗꯨꯒꯤꯁꯨ ꯇꯧꯅꯤꯡꯕ ꯃꯤꯗꯤ ꯌꯥꯝ ꯌꯥꯝꯃꯤ ꯄꯣꯠꯅꯤ ꯃꯆꯥ ꯃꯁꯨ ꯀꯗꯦꯗ ꯑꯣꯏꯔꯁꯨ ꯄꯤꯕꯥ ꯑꯃꯈꯛ ꯑꯣꯏꯕꯅꯤꯅ ꯎꯄꯥꯏ ꯂꯩꯇꯦ ꯅꯤꯉꯣꯟꯈꯩ ꯂꯥꯛꯄꯗꯤ ꯉꯥꯏꯍꯥꯛꯇꯪꯅꯤꯗꯅ
ꯃꯥꯅꯤꯅꯤ
ꯑꯗꯨꯒꯤ ꯊꯕꯛꯇꯣ ꯄꯨꯔꯥ ꯊꯕꯛ ꯑꯃꯅꯦꯕ ꯒꯨꯂꯤꯗꯨꯗ ꯁꯦꯟꯅꯕꯗ ꯊꯕꯛ ꯑꯃꯅꯦꯕ
ꯎꯝ ꯐꯕꯨꯡꯁꯤꯅ ꯐꯕꯨꯡꯂꯥ ꯀꯔꯤꯅꯣ ꯈꯪꯗ꯭ꯔꯦ ꯁꯪꯒꯣꯜꯕꯨ ꯃꯥꯟꯖꯜꯂꯛꯑꯦ
ꯑꯁ ꯌꯨꯝ ꯆꯠꯂꯦꯗ ꯑꯩ ꯑꯗꯨꯒ ꯇꯧꯔꯛꯑꯒꯦ ꯌꯨꯝꯗ ꯇꯨꯝꯃꯒ ꯑꯩ ꯇꯨꯝꯅꯤꯡꯉꯦ
ꯄ
ꯌꯥꯝ ꯕꯤꯖꯤ ꯑꯣꯏꯕ ꯃꯤꯅꯤꯅꯦ
ꯑꯩꯔꯣ
ꯎꯝ
ꯀꯩꯗꯧꯔꯨꯅꯤ ꯅꯠꯇ꯭ꯔꯗꯤ ꯑꯗꯨꯝ ꯏꯊꯟꯗ ꯃꯥꯡꯒꯣꯟ ꯐꯝ ꯂꯩꯕ ꯇꯥꯜꯂꯦ
ꯎꯝ ꯅꯥꯅꯥꯎ ꯀꯥꯗ ꯆꯪꯉꯨ ꯌꯗ꯭ꯔꯣ
ꯃꯤ ꯂꯥꯏꯔꯤꯛ ꯄꯔꯝꯅꯤ
ꯃꯔꯝ ꯑꯣꯏꯕ ꯌꯥꯝ ꯐꯣꯟꯅꯤꯡꯉꯅꯤ ꯍꯧꯖꯤꯛꯇꯤ
ꯂꯥꯏ ꯄꯥꯐꯝ ꯑꯩ ꯗꯤꯁꯇꯔꯕ ꯇꯧꯅꯤꯡꯗꯦ ꯑꯩꯈꯣꯏꯗꯤ ꯉꯥꯏꯍꯥꯛ ꯂꯩꯔꯦ ꯑꯩꯈꯣꯏꯁꯤ ꯑꯗꯨꯝ ꯉꯪꯉꯛꯑꯗꯕꯅꯤ ꯑꯃꯨꯛ ꯑꯔꯥꯝꯗꯥꯔ ꯍꯥꯏꯕ꯭ꯔꯥ ꯑꯔꯥꯝꯕꯥꯏ ꯍꯥꯏꯕ ꯅꯥꯥꯟ ꯅꯣꯏꯒꯤ ꯃꯤ ꯇꯧꯒ
ꯅꯣꯏ ꯊꯕꯛ ꯀꯟꯕꯤ ꯃꯌꯥꯝꯗꯣ
ꯑ ꯁꯤꯗꯒꯤ ꯀꯩꯔꯥꯛꯁꯤꯗ ꯁꯨꯝ ꯊꯝꯃꯗꯤ ꯀꯨꯏꯅ ꯆꯠꯂꯅꯤ
ꯅꯣꯏ ꯊꯕꯛ ꯀꯟꯒꯤꯗꯨꯁꯨ ꯌꯥꯝꯅ ꯀꯤꯊꯤꯛ ꯀꯠꯂꯤꯅꯦ
ꯀꯜꯂꯤ ꯀꯜꯂꯤ ꯄꯦꯝꯃꯣ ꯀꯜꯂꯤ
ꯌꯥꯍꯜꯂꯛꯄꯗ ꯍꯦꯛꯇ ꯍꯧꯒꯥꯏꯅꯤꯡꯅꯤꯡꯕꯅꯦ
ꯂꯣꯏꯁꯤꯟ꯭ꯔꯣ ꯂꯣꯏꯁꯤꯟꯗ ꯂꯣꯏꯁꯤꯟꯕꯣ ꯂꯣꯏꯁꯤꯟꯗꯣ ꯃꯁꯤꯗꯤꯁꯨ ꯑꯩꯅ ꯌꯥꯝꯃꯉꯦ
ꯎꯝ
ꯂꯦꯝꯕ꯭ꯔꯣ
ꯍꯥꯥ
ꯃꯁꯤꯗꯤ ꯁꯨꯂꯞ ꯌꯦꯡꯉꯝꯃꯣꯏꯑꯕ
ꯈꯪꯗꯤ ꯃꯁꯤ ꯂꯦꯡꯅꯤꯡꯗꯕ ꯊꯕ ꯀꯌꯥꯨꯛꯀ ꯂꯩꯦ ꯍꯧꯔꯛꯄꯗꯩ ꯇꯧꯔꯦ
ꯁꯤꯅꯍꯜ ꯅꯨꯃꯤ ꯀꯌꯥꯅꯤ ꯑꯗꯨꯝ ꯁꯨꯔꯝꯃꯅꯤ ꯁꯤꯒꯤ ꯐꯤꯕꯝꯗ ꯂꯩꯔꯛꯏꯁꯦ ꯁꯤꯒꯤ ꯐꯤꯕꯝꯁꯤꯗ ꯂꯩꯔꯛꯏꯁꯦ ꯀꯥꯡꯁꯣꯏ ꯑꯦꯟ ꯗ ꯌꯦꯟꯕꯨꯝ ꯀꯥꯡꯁꯨ ꯀꯦ ꯉꯥꯛꯇ ꯆꯥꯔꯦ ꯉꯁꯤꯗꯤ ꯍꯧꯁꯤꯖꯤ ꯀ ꯀꯥꯡ ꯁ ꯃꯨꯒꯁꯨꯨꯀꯤ ꯉꯇ
ꯀꯥꯡꯁꯨꯗ ꯌꯦꯡꯉꯇ ꯊꯥꯏꯑꯦꯕ
ꯐꯠꯇꯦ ꯀꯦ ꯁꯦꯔꯤꯁꯅꯦꯕ ꯆꯥꯔꯤꯁꯦ ꯃꯤꯟ ꯃꯥꯟꯂꯝ ꯇꯥꯕꯁꯨ ꯅꯠꯇꯦ ꯇꯧꯔꯤꯕ ꯐꯤꯕꯝ ꯃꯌꯥꯝꯁꯦ ꯀꯔꯤꯅꯣ ꯈꯪꯖ ꯂꯥꯛꯆꯔꯛꯇ꯭ꯔꯕ ꯇꯥꯏꯞ ꯃꯇꯝ ꯇꯥꯟꯖꯥ ꯍꯥꯏꯕꯗꯨꯝ ꯌꯥꯎꯁꯜꯂꯛꯑꯦ ꯍꯧꯖꯤꯛ
ꯌꯥꯝ ꯅꯨꯡꯉꯥꯏꯕ ꯑꯃꯁꯨ ꯌꯥꯎꯔꯤꯌꯦ ꯑꯩꯈꯣꯏ ꯑꯉꯥꯡꯁꯤꯡꯁꯦ
ꯀꯅꯥꯅꯣ ꯀꯩꯗꯧꯔꯒꯦ
ꯑꯩ ꯏꯆꯥ ꯅꯨꯄꯥꯅ ꯑꯣꯏꯔꯤꯕ꯭ꯔꯥ ꯏꯅꯥꯎ ꯅꯨꯨꯄꯤꯅ ꯑꯣꯏꯔꯤꯕ꯭ꯔꯥ ꯐꯤꯔꯣꯖꯤ ꯁꯦꯂꯣꯠ ꯁꯦꯠꯂꯣ ꯑꯩ ꯐꯥꯕꯨꯡꯗ ꯂꯣꯏ ꯅꯝꯁꯤꯟꯕꯤꯔꯅꯤꯕ
ꯃꯕꯥꯏꯅꯤ ꯂꯦꯡꯒꯥ ꯑꯃꯨꯛ ꯑꯣꯏꯔꯛꯑꯕ꯭ꯔꯥ ꯍꯧꯖꯤꯛ
ꯑꯣꯏꯔꯛꯑꯕꯅꯤ ꯑꯣꯏꯔꯛꯑꯕꯅꯤ
ꯑꯩ ꯏꯆꯥꯅꯤꯨꯄꯥꯁꯦ ꯄꯥꯈꯪꯗꯤ ꯑꯣꯈꯥꯛꯛꯇꯤ ꯁꯥꯏꯗꯣ
ꯏꯁ ꯃꯥ ꯍꯥꯏꯃꯤ ꯀꯩꯅꯣ ꯉꯔꯥꯡ ꯑꯩ ꯏꯊꯟꯗ ꯂꯩꯖꯔꯗꯤ ꯄꯥꯈꯪ ꯐꯥꯖꯔ ꯄꯥꯈꯪ ꯐꯥꯅꯤꯡꯕꯅ ꯉꯥꯎꯔꯕꯅꯦ ꯀꯥꯏ ꯇꯧꯋꯤ
ꯑꯅꯤꯃꯛ
ꯑꯗꯨ ꯐꯥꯖꯤꯟꯕꯤ ꯂꯩꯔꯛꯑꯦ ꯅꯪꯅ
ꯎꯝ ꯃꯇꯨ ꯁꯦꯁꯨꯨ ꯌꯥꯏ
ꯐꯔꯦ ꯀꯩꯅꯣ ꯉꯟꯅ ꯊꯤꯖꯤꯜꯂꯒ ꯅꯪ ꯀꯣꯝꯅꯕ꯭ꯔꯅꯦ
ꯀꯔꯤ ꯀꯣꯝꯕ꯭ꯔꯥ ꯑꯅꯤ ꯌꯣꯛꯄ꯭ꯔꯥ ꯑꯃꯗꯤ ꯁꯣꯏꯗꯣꯏꯅꯦ
ꯌꯧꯊꯣꯛꯑ ꯀꯩꯅꯪꯨ ꯃꯊꯟꯇ ꯇꯔꯛ ꯇꯔꯛꯇ ꯅꯨꯡꯉꯥꯏꯔꯝꯃꯔꯣꯏ ꯑꯣꯐꯤꯁꯔ ꯑꯅꯤ ꯑꯣꯏꯍꯜꯂꯣꯑꯣ ꯌꯣꯒ ꯑꯣꯐꯤꯁꯥꯔ ꯉꯥꯛꯇ ꯑꯅꯤ ꯌꯧꯣꯛꯊꯣꯛꯑꯦꯅ
ꯎ ꯑꯗꯨꯁꯨ ꯑꯣꯐꯤꯁꯥꯔ ꯉꯥꯛꯇ ꯇꯧꯔ ꯑꯗꯨꯒꯒ
ꯑꯣ ꯍꯛꯀꯥꯝ ꯋꯥ ꯋꯥ ꯆꯠꯂꯦꯕ ꯅꯪꯕꯨ ꯅꯪꯒꯤꯗ꯭ꯔꯣ ꯈꯪꯗꯦꯗ ꯇꯔꯥꯍꯨꯝꯗꯣꯏꯔꯛ ꯍꯥꯏꯁꯦ ꯆꯠꯇꯣꯏꯅꯤ ꯑꯗꯣ ꯎ ꯉꯁꯤ ꯆꯠꯂꯗꯁꯨ ꯍꯣꯔꯦꯟ ꯆꯥꯛꯇꯤ ꯊꯣꯡꯉ꯭ꯔꯣꯏ ꯅꯥꯍꯟꯒꯩ ꯆꯥꯛ ꯊꯣꯡꯕꯅꯦꯕ ꯑꯩꯅ ꯆꯥꯛ ꯆꯥꯛꯇꯤ ꯊꯣꯡꯉ꯭ꯔꯣꯏ ꯆꯥꯛ ꯊꯣꯡꯗ꯭ꯔꯤꯉꯩ ꯃꯇꯝꯗ ꯇꯧ ꯇꯥꯕ ꯑꯗꯨ ꯅꯣꯏ ꯑꯃꯨꯛ ꯊꯕꯛ ꯇꯧꯕ ꯃꯇꯝ ꯑꯣꯏꯗꯣꯏꯕ ꯅꯪꯒꯤ ꯔꯦꯀꯣꯔꯠ ꯇꯧꯔꯒ ꯂꯥꯛꯑꯣ ꯔꯦꯀꯣꯔꯠ ꯊꯥꯔꯛꯄꯗꯣ ꯊꯥꯔꯛꯑꯕ ꯄꯥꯎꯅ
ꯊꯥꯔꯛꯇ꯭ꯔꯤꯔꯦ ꯑꯩ ꯋꯥꯟ ꯑꯩꯇꯤ ꯌꯧꯗ꯭ꯔꯤ
ꯀꯌꯥ ꯋꯥꯠꯂꯤꯕ ꯅꯪꯒꯤꯅ
ꯀꯣꯟ ꯑꯅꯤ
ꯑꯁꯣꯏꯕ ꯌꯥꯎꯕꯒꯤꯔꯣ ꯀꯩꯗꯣ ꯅꯪ ꯑꯁꯣꯏꯕ ꯀꯌꯥ ꯌꯥꯎꯒꯦ
ꯃꯉꯥ
ꯑꯁ ꯑꯗꯨꯗꯤ ꯑꯩꯒꯤꯁꯦ ꯌꯥꯝ ꯋꯥꯠꯀꯤꯅꯤꯅꯦ ꯃꯣꯏꯅ ꯀꯨꯟꯊ꯭ꯔꯥ ꯍꯥꯏꯔꯤꯁꯦꯗ ꯀꯩꯅꯣ ꯑꯣꯏꯔꯖꯥ ꯋꯥ ꯍꯥꯏꯇꯤ ꯃꯇꯝ ꯑꯣꯏꯕ꯭ꯔꯣ
ꯋꯥꯠꯈꯤꯅꯤ ꯋꯥꯠꯈꯤꯅꯤ
ꯅꯪ ꯂꯣꯏ ꯃꯥꯟꯗꯦ ꯑꯗꯨꯗꯤ ꯀꯔꯥꯏꯗꯒꯤ ꯍꯥꯏꯗꯤ ꯑꯩꯊꯟꯗꯒꯤ ꯄꯪꯇꯧ ꯇꯧ ꯌꯥꯔꯔꯣꯏꯕ ꯏꯊꯟꯗꯒꯤ ꯑꯣꯏꯇꯥꯔꯗꯤ ꯑꯗꯨꯝ ꯀꯣꯏꯇꯧ ꯇꯧꯔ ꯂꯣꯏꯁꯤꯜꯂꯁꯨ ꯌꯥꯏꯦꯅ
ꯎꯝ
ꯑꯗꯒꯤ ꯅꯣꯏ ꯅꯔꯎꯅꯨꯄꯤꯒꯤꯁꯨ ꯑꯃꯨꯛ ꯐꯨꯒꯠꯂꯛꯈꯤꯗꯣꯏꯅꯦꯕ
ꯁꯤꯗꯤ ꯍꯥꯏꯔꯕ ꯈꯔ ꯆꯪꯉꯤꯀꯣ
ꯎꯝ ꯉꯔꯥꯡꯒꯤ ꯑꯃ ꯍꯥꯞꯈꯤꯕꯗꯨꯅ ꯃꯥꯅ ꯀꯅꯥ ꯀꯅꯥꯗ ꯇꯧꯅꯔꯒ ꯁꯨꯗꯣꯔꯤꯕ ꯑꯗꯨꯅ ꯑꯩꯈꯣꯏꯗꯤ ꯂꯣꯏ ꯁꯤꯟꯗꯣꯛ ꯈꯔꯗꯤ
ꯎꯝ ꯃꯣꯏꯒꯤꯗꯤ ꯄꯤꯔꯛꯇꯔꯤꯕꯅꯤ
ꯄꯤꯔꯛꯇ꯭ꯔꯒꯁꯨ ꯂꯩꯗꯅ ꯃꯥꯁꯨ ꯃꯥꯥꯏ ꯁꯟꯗꯣꯛꯆꯔꯗꯅꯤ ꯑꯗꯨꯋꯥꯏꯗ
ꯇꯧꯖꯔꯅꯤ ꯃꯅꯥ ꯊꯣꯛꯄꯥ
ꯊꯕꯛꯄꯨꯁꯦ ꯃꯅꯥ ꯏ ꯀꯣꯝ ꯀꯣꯝꯗꯅꯦ ꯑꯃꯔꯣꯝꯗ ꯍꯣꯠꯅꯥ
ꯑꯗꯨ ꯑꯃ ꯈꯛꯇꯪꯪꯅꯤꯡꯒꯦ ꯂꯣꯏꯁꯜꯂꯝꯅꯤꯗꯤꯕ ꯅꯠꯇꯦ
ꯍꯥ ꯍꯥ ꯅꯪ ꯅꯣꯡꯃ ꯂꯩꯔꯤ ꯅꯣꯏ ꯊꯃꯝꯃꯖꯠꯂꯥ ꯆꯠꯈꯥꯏꯔꯒ
ꯂꯣꯏ ꯆꯈꯥꯏꯔ ꯊꯝꯃꯝꯃꯤꯅꯤꯕꯣ
ꯒ꯭ꯌꯥꯟꯒ ꯇꯥꯖ ꯂꯥꯛꯆꯗ꯭ꯔꯦ ꯇꯧꯗꯣꯔꯤ ꯐꯤꯕꯝ ꯃꯌꯥꯝꯁꯤꯦ
ꯃꯇꯝꯁꯦ ꯁꯨꯃꯥꯏꯅ ꯈꯔ ꯄꯤ ꯍꯥꯏꯔꯃꯗꯤ ꯀꯨꯏꯕꯁꯨ ꯀꯨꯏꯔꯝꯃꯅꯤ ꯇꯥꯔꯁꯨ ꯁꯨꯃꯥꯏꯅ ꯈꯔ ꯄꯤ ꯍꯥꯏꯔꯃꯗꯤ ꯑꯩꯈꯣꯏꯁꯦ ꯃꯔꯛ ꯈꯔꯥ ꯇꯧꯔꯝꯒꯗꯕꯖꯥꯠꯅꯤ
ꯃꯇꯝꯗꯤ ꯁꯨꯃꯥꯏꯅ ꯁꯠ ꯂꯥꯞꯅ ꯄꯤꯁꯜꯂꯛꯑꯦꯅ ꯈꯪꯉꯝꯗꯥꯔꯗꯤ ꯈꯔ ꯇꯧꯔꯝꯒꯗꯕꯖꯥꯠꯅꯦꯕ ꯌꯥꯗ꯭ꯔꯁꯨ ꯌꯥꯗꯅ ꯇꯥꯟ ꯆꯥꯗꯣ ꯍꯨꯔꯥꯜꯂꯒ ꯍꯨꯔꯥꯟ ꯃꯝ ꯇꯥꯟꯖꯥ ꯐꯪꯗꯕꯅꯤꯅꯦ ꯑꯩꯅ
ꯑꯩꯈꯣꯏ ꯅꯍꯥꯟꯅ ꯇꯧ ꯇꯧ ꯍꯥꯏꯕꯤꯈ꯭ꯔꯣ
ꯑꯩꯅ ꯑꯃꯨꯛ ꯇꯧꯔꯀꯥꯟꯗꯗꯤ ꯑꯃꯨꯛ ꯅꯣꯏ ꯐꯔꯛ ꯇꯥꯏꯗꯣ ꯑꯩꯅ ꯑꯃꯨꯛ ꯁꯪꯀꯥꯟꯗꯗꯤ ꯑꯗꯨꯗꯒꯤ ꯅꯣꯏꯅ ꯑꯃꯨꯛ ꯇꯧꯔꯛꯑꯒꯦ ꯍꯥꯏꯔ ꯀꯥꯟꯗꯅ ꯑꯩ ꯐꯔꯛ ꯇꯥꯏꯗꯣ ꯊꯥꯡ ꯂꯩꯔ ꯊꯥꯡ ꯂꯩꯔ ꯍꯩ ꯂꯩꯇ ꯇꯧꯔꯦ
ꯍꯣꯠꯅꯕ ꯀꯟꯕꯤꯗꯨꯅ ꯍꯥꯟꯖꯤꯟꯈꯤꯖꯅꯤ
ꯍꯣꯠꯅꯕꯁꯦ ꯃꯥ ꯐꯥꯀꯜꯂꯤ ꯃꯥꯗꯤ ꯍꯤꯔꯝ ꯈꯨꯗꯤꯡꯃꯛꯇ ꯀꯜꯂꯦ ꯃꯥ ꯍꯣꯠꯅꯕ
ꯃꯤꯗꯤ ꯍꯣꯠꯅꯕ ꯌꯥꯝ ꯀꯜꯂꯦ
ꯎꯝ ꯑꯩꯈꯣꯏꯗꯤ ꯊꯧꯅꯥ ꯐꯠꯇꯕ ꯃꯤ ꯑꯣꯏꯔꯦ
ꯃꯤꯒꯤ ꯍꯣꯠꯅꯕ ꯈꯨꯀꯟꯁꯤꯗꯤ ꯍꯥꯏꯕꯤꯔꯅꯨ ꯍꯥꯏꯔꯤꯌꯦ
ꯀꯥꯡꯅ ꯑꯃꯨꯛ ꯂꯥꯟꯗꯥꯔꯛꯏ ꯇꯧꯔꯤꯁꯦ ꯁꯤꯗꯩꯗ
ꯎꯝ ꯀꯗꯥꯏ ꯂꯩꯔꯤꯅꯣ ꯀꯥꯡꯅ ꯑꯃꯨꯛ ꯇꯥꯟꯅꯔꯛꯏꯗꯨꯅ
ꯌꯨꯝ ꯑꯅꯧꯕ ꯁꯥꯕꯗꯨꯗ ꯁꯤꯁꯨ ꯑꯝꯇ ꯂꯣꯏꯁꯤꯟꯗ꯭ꯔꯗꯤ ꯑꯩꯈꯣꯏ ꯏꯃꯨꯡꯁꯦ ꯆꯥꯅꯞ ꯆꯥꯅꯞ ꯆꯥꯅꯞ ꯂꯥꯎꯔꯒ ꯀꯩꯅꯣꯝ ꯇꯧꯔꯦ ꯍꯥꯏꯕ ꯍꯥꯅꯒꯤ ꯂꯩꯅꯤꯟ
ꯍꯥꯟꯅꯗꯩ ꯂꯩꯅꯤꯟ ꯈꯥꯔ ꯀꯥꯕꯒ ꯑꯃꯨꯔꯛ ꯁꯨꯃꯥꯏꯅ ꯆꯠꯄ ꯀꯥꯟꯗ ꯑꯃ ꯆꯦꯔꯦꯠ ꯆꯦꯔꯦꯠ ꯂꯥꯎꯕꯗꯣ ꯈꯪꯕ꯭ꯔꯥ ꯁꯦꯟꯗꯜꯗꯒ ꯐꯛ ꯐꯛ ꯂꯥꯎꯅ ꯐꯀꯠꯄꯤꯗꯣ ꯑꯗꯨ ꯇꯧꯔꯦ ꯍꯥꯏꯕ ꯋꯥꯏ ꯁꯤꯠꯂꯁꯨ ꯁꯤꯠꯂꯁꯨ ꯅꯥꯟꯗ꯭ꯔꯦ ꯇꯩꯕꯁꯨ ꯀꯤꯔꯦ ꯇꯧꯔꯤꯁꯦ ꯐꯤꯕꯝ ꯑꯃ ꯇꯥꯗ꯭ꯔꯦ ꯇꯩꯔꯨꯔꯒ ꯅꯣꯡ ꯆꯨꯕꯅꯤꯅ ꯑꯃꯨꯛ ꯑꯗꯨꯅ ꯆꯣꯠ ꯆꯣꯠ ꯂꯥꯎꯔ ꯂꯩꯒꯤꯗ꯭ꯔꯥꯅ ꯀꯤꯔꯦꯅ ꯁꯤꯠꯂꯒꯅ ꯁꯤꯠꯂꯒꯅ ꯆꯣꯠꯂꯕꯅꯤꯅ ꯂꯣꯏ ꯅꯞꯁꯜ ꯂꯩꯔꯦ ꯃꯦꯟ ꯇꯥꯗꯦ ꯃꯦꯟ ꯑꯃ ꯇꯥꯗꯦ ꯇꯧꯔꯤꯕ ꯐꯤꯕꯝ ꯃꯌꯥꯝꯁꯦ